ꯇꯥꯕ꯭ꯔꯣ ꯍꯣꯏ ꯇꯥꯏ ꯀꯩꯗ ꯍꯔꯦꯅꯣ
ꯇꯨꯝꯂꯒ ꯂꯩꯌꯦ
ꯑꯣ ꯆꯥꯎ ꯆꯥꯔꯕꯣ ꯑ ꯌꯥꯝ ꯀꯌꯥ ꯑꯋꯥ
ꯅꯪꯗꯤ
ꯑꯃ ꯑꯃ ꯍꯥꯏꯔꯛꯑꯣ ꯆꯥꯔꯦ ꯍꯥꯏꯕ꯭ꯔꯣ ꯆꯥꯔꯦ ꯑ ꯆꯜ꯭ꯔꯦ ꯍꯣꯔꯦꯟ ꯍꯣꯔꯦꯟ ꯉꯥꯏꯍꯥꯟ ꯂꯩꯔꯒ ꯆꯥꯒꯅꯤ ꯕꯣꯜꯁꯨ ꯌꯦꯡꯒꯅꯤꯅꯀꯣ ꯑꯗꯨ ꯌꯦꯡꯍꯟꯅꯁꯤ ꯆꯥꯏꯔꯦ ꯄꯣꯠ ꯂꯃꯅꯤ ꯉꯁ ꯌꯥꯔꯦ ꯍꯥ
ꯆꯥꯛꯠꯂꯕꯇ
ꯂꯥꯝꯗꯦ ꯍꯣꯏ ꯀꯟꯕꯗꯣ ꯑꯉꯥꯡꯒꯨꯝꯕ ꯅꯠꯇꯦ ꯑꯩꯈꯣꯏꯗꯤ
ꯑ ꯃꯤꯁꯤ ꯀꯥꯏ ꯀꯥꯏ ꯆ ꯀꯦ
ꯑꯁ ꯉꯁꯤꯅ ꯍꯣꯁꯇꯦꯜꯗ ꯆꯪꯉꯒ ꯂꯩ ꯀꯔꯤꯁꯨ ꯇꯧꯗꯦ ꯑꯗꯨ
ꯎ ꯀꯝ ꯇ ꯆ ꯇꯕ
ꯍꯣꯏ ꯉꯁꯤꯅ ꯍꯣꯁꯇꯦꯜꯗ ꯂꯥꯛꯄ
ꯑꯣ ꯑꯣ ꯑꯗꯣ ꯍꯌꯦꯡꯗꯤ ꯀꯥꯏ ꯆꯠꯄꯅꯤ
ꯍꯌꯦꯡꯗꯤ ꯈꯪꯗꯦ ꯍꯌꯦꯡꯗꯤ ꯑꯁꯨꯝ ꯐꯪꯅꯤꯗ ꯍꯌꯦꯡ ꯁꯟꯗꯦ ꯑꯣꯏꯕꯤꯒꯦꯀꯣ
ꯎꯝ ꯆꯥ ꯆ
ꯅꯛ ꯖꯨꯁ ꯈꯪꯗꯦ ꯑꯩꯗꯤ ꯍꯣꯁꯇꯦꯜꯗ ꯑꯗꯨꯝ ꯂꯩꯕꯒꯤ
ꯎꯝ
ꯆꯔꯁꯨ ꯀꯥꯕ ꯌꯥꯔꯣꯏꯔꯥ ꯑꯁꯨꯃꯥꯏꯅ ꯈꯟꯅꯒ ꯂꯩꯗ ꯈꯪꯗꯦꯗ ꯑꯩꯗꯤ ꯆꯔꯁꯨ ꯃꯐꯝꯁꯨ ꯈꯪꯗꯦ
ꯎꯝ ꯁꯀꯣꯗꯤ ꯀꯥꯕꯨꯕꯕꯣ
ꯏꯁ꯭ꯀꯨꯜꯒꯤ ꯀꯣꯂꯦꯖ ꯀꯔꯤꯌꯦ
ꯑꯣ ꯅꯅꯥ ꯍꯧꯖꯤꯛ ꯍꯣꯁꯇꯦꯜꯗ ꯂꯑ ꯋꯥ
ꯑ
ꯎ ꯑꯉꯅꯤꯅꯦꯦ ꯑꯗꯨꯗꯗꯤꯦ
ꯑꯗꯨꯗꯥꯏꯗꯨ ꯑꯉꯥꯡ ꯅꯠꯇꯦꯍꯟꯅꯤ
ꯃꯣꯏꯔꯥꯡꯝ ꯍꯜꯂꯛꯑꯗꯤꯀꯣ ꯑꯉꯁꯦ ꯏ ꯆꯦ ꯉꯥꯏꯀꯣ ꯍꯟꯗꯛꯇꯗꯤꯀꯣ ꯑꯉꯥꯡꯁꯤꯡ ꯆꯥꯛ ꯍꯟ ꯁꯕꯁꯦ ꯃꯍꯧꯁꯥꯅꯤ ꯀꯝ ꯇ ꯀꯥꯏꯗꯦ ꯀꯥꯏ ꯋꯥꯅꯦꯗ ꯁꯥ ꯀꯩꯁꯨ ꯀꯥꯏꯗꯦ
ꯅꯨꯄꯤꯗꯤ ꯑꯗꯨꯝ ꯉꯥꯡꯉꯤꯗ ꯀꯔꯤ ꯇꯧꯕꯤꯔꯥ ꯑꯃ ꯑꯃꯁꯨ ꯑꯗꯨꯝ ꯉꯥꯏꯔꯒ ꯂꯩꯌꯦ ꯑꯗꯨꯝ ꯍꯧꯖꯤꯛꯀꯥꯟ ꯑꯉꯥꯡꯁꯦ ꯑꯍꯟ ꯑꯣꯏꯅꯤꯡꯉꯦ ꯑꯗꯨꯃꯥꯏꯅ ꯉꯥꯡꯔꯒ ꯂꯩꯌꯦꯅꯦ ꯇꯝꯃꯦ ꯏꯔꯅꯤ
ꯅ ꯃꯃꯦ ꯀꯁꯨꯨ ꯀꯥꯏꯗꯦ ꯄ ꯃ ꯉ ꯁꯍꯏꯗꯗ ꯔꯣꯛ ꯈꯨꯨꯕ ꯍꯥꯏꯒꯤꯀꯣꯛꯗꯤ ꯌꯥꯝ ꯋꯥꯏꯑ ꯉꯁꯤ
ꯑꯣꯏꯔꯝꯒꯅꯦꯕ
ꯑꯔ ꯆꯔꯦꯗ ꯑꯩꯗꯤ ꯆꯍꯤ ꯌꯥꯝꯈ꯭ꯔꯦꯅ ꯍꯪꯂꯔꯛꯀꯅꯨ ꯍꯥꯏꯅꯤꯡꯗꯦ
ꯑꯉꯥꯡ ꯑꯣꯏꯕꯤꯌꯦꯀꯣ
ꯅꯠꯇꯦ ꯅꯪꯒ
ꯑꯩ ꯅꯪ ꯍꯪꯕꯅꯤ ꯅꯪꯒꯤ ꯆꯍꯤ
ꯍꯥꯟꯅ ꯍꯥꯏꯣꯅ
ꯎꯝ ꯅꯪ ꯑꯩꯅ ꯐꯔ ꯁꯪꯤꯁꯤꯗꯤ
ꯖꯦꯟꯇ ꯃꯦꯟ ꯐꯣꯔꯁ
ꯂꯦꯗꯤꯌꯦꯁ ꯐꯣꯔꯁ
ꯅꯣ
ꯍꯥꯏꯔꯣꯅꯦ ꯅꯪ ꯑꯩꯅ ꯍꯪꯁꯤꯗꯤ ꯅꯍꯪꯗꯤ
ꯍꯔ ꯍꯔꯦꯅ ꯍꯥꯏꯕꯤ ꯀꯦ ꯍꯔꯦꯅ ꯍꯧꯖꯤ ꯇ ꯋꯥꯔꯤ ꯁꯥꯁ ꯑꯗꯣ ꯎꯝ ꯍꯣꯏ ꯒꯣꯜꯒꯨꯝꯕ ꯇꯤꯟ ꯌꯦꯟ ꯇꯕ꯭ꯔꯣ ꯅꯪꯗꯤ
ꯌꯦꯡꯉꯦ ꯑꯩꯗꯤ ꯑꯍꯤꯡꯗ ꯇꯨꯝꯗꯦꯅꯦ ꯋꯥꯔꯜ ꯀꯞ ꯂꯥꯛꯄꯒꯤ
ꯑꯣ ꯕꯣꯜ ꯌꯦꯡꯅꯔꯣꯏ
ꯕꯣꯜ ꯌꯦꯡꯕꯅꯤ ꯕꯣꯜꯁꯨ ꯏꯟꯇꯔꯦꯁ ꯂꯩꯕꯅꯤ ꯁꯥꯟꯅꯕꯁꯨ ꯌꯦꯡꯕꯁꯨ ꯂꯣꯏꯅ ꯏꯟꯇꯔꯦꯁ ꯂꯩꯕꯅꯤ ꯕꯣꯜꯗꯤ ꯅꯪ
ꯇꯥꯎꯕ ꯎꯝ
ꯐꯥꯔꯁ ꯗꯗꯤ ꯏꯁꯄꯦꯟꯕꯨ ꯁꯞꯄꯣꯔꯠ ꯇꯧꯋꯦ ꯑꯗꯨꯒ ꯁꯤ ꯃꯤꯁꯤ ꯇꯤꯝꯗꯣ ꯑꯥꯔꯖꯦꯟꯇꯤꯅꯥꯗꯣ
ꯑꯥ
ꯁꯤꯀꯦꯟꯅ ꯃꯥꯅ ꯇꯥꯕ ꯅꯪꯗꯤ ꯌꯦꯡꯗꯦ
ꯑꯁ ꯇꯜꯂꯦꯗꯅ ꯑꯥꯔꯖꯦꯟꯇꯤꯅꯥ ꯍꯥꯕꯒꯤ ꯍꯥꯏꯗꯣꯛꯅꯤꯡꯗ꯭ꯔꯦꯗ ꯑꯔꯖꯦꯟꯇꯤꯅꯥ ꯀꯦꯔꯤꯔꯥ ꯅꯣꯏꯅ ꯑꯥꯔꯖꯦꯟꯇꯤꯅꯥ ꯌꯥꯝ ꯄꯥꯝꯃꯤꯁꯦ
ꯑꯗꯨ ꯍꯥꯏꯕꯒꯤ ꯄꯥꯝꯕꯗꯨꯅꯤꯅꯦ
ꯑꯔꯖꯦꯟꯇꯤꯅꯥ ꯑꯥꯔꯖꯦꯟꯇꯤꯅꯥ ꯁꯞꯄꯣꯔꯠ ꯇꯧꯕꯅꯣꯡꯃ ꯐꯠꯇꯕ ꯃꯤꯅꯦ ꯀꯔꯤ ꯁꯦꯝꯕꯅꯦ
ꯅꯪ ꯅꯪ ꯅ ꯁꯄꯣꯔꯠ ꯇꯧꯕ꯭ꯔꯥ
ꯑꯩꯗꯤ ꯄꯣꯠꯇꯨꯀꯣ ꯁꯞꯄꯣꯔꯠ ꯇꯧꯋꯦ ꯉꯝꯗ꯭ꯔꯦ
ꯑꯩ ꯍꯥꯏꯒꯦ ꯄꯣꯔꯇꯨꯒꯁꯕꯨ ꯁꯞꯄꯣꯔꯠ ꯇꯧꯕ ꯃꯤꯗꯤꯀꯣ
ꯅꯨꯡ ꯉꯥꯏꯈꯣ ꯉꯥꯏꯈꯣ ꯉꯥꯏꯈꯣ ꯋꯥꯁꯦ ꯋꯥꯁꯦ ꯑ ꯆꯠꯇ ꯑꯣꯏꯔꯦꯕ ꯌꯥꯀꯣ ꯌꯥꯀꯣ ꯌꯥ ꯍꯥꯏ ꯇ ꯌꯥ ꯀꯩꯅꯣ ꯑꯝꯕꯄꯦꯇꯣ ꯑꯝꯕ ꯄꯦ ꯑꯝꯕꯞ ꯄꯦꯁ ꯆꯨꯝꯃꯤꯀꯣ ꯃ ꯃꯤꯡꯗꯣ
ꯑꯝꯕꯨꯄꯦꯠ
ꯑꯝꯕ ꯑꯝꯕꯞꯄꯦ ꯑ ꯑꯝꯕꯄꯦ ꯑꯝꯕ ꯎꯝ ꯂꯥꯝꯕ꯭ꯔꯥꯒ ꯈꯜꯂꯤꯍꯦ
ꯕꯥꯄꯦꯕꯁꯨ ꯄꯥꯝꯕꯅ
ꯑꯗꯨꯕꯨ ꯁꯄꯣꯠ ꯑꯃꯨꯛ ꯇꯧꯔꯦ ꯃꯥꯅ ꯀꯩꯅꯣ ꯑꯔ ꯑꯥꯔꯖꯦꯟꯇꯤꯅꯥ ꯐꯧ ꯉꯝꯍꯟꯗ꯭ꯔꯗꯤꯕꯀꯣ ꯑ ꯌ ꯐꯥꯔꯅꯤ ꯑꯥꯔꯖꯦꯟꯇꯤꯅꯥꯗꯣ ꯄꯦ ꯈꯨꯠꯇꯒꯤ ꯁꯤꯈ꯭ꯔꯅꯤ
ꯃꯄꯦꯒꯤ ꯇꯤꯝꯅꯤ ꯑꯥꯔꯖꯦꯟꯇꯤꯅꯥꯕꯨꯗꯤ
ꯍꯔꯥꯎꯒꯗꯧꯕ
ꯉꯥꯏꯌꯣ ꯑꯩ ꯋꯥ ꯑꯃ ꯍꯥꯏ ꯒꯦ ꯔꯣꯟꯖꯗꯣ ꯁꯔꯄꯣꯔꯠ ꯇꯧꯕ ꯃꯤꯗꯤꯀꯣ ꯐꯨꯠꯕꯣꯜꯗ ꯍꯩꯇꯕ ꯃꯤ ꯑꯗꯨꯒꯀꯣ
ꯍꯣꯏ
ꯅꯣꯂꯦꯖ ꯀꯔꯤꯁꯨ ꯂꯩꯇꯕ ꯃꯤꯅꯤ ꯑꯥꯔꯠ ꯄꯣꯔꯇꯨꯒꯜꯕꯨ ꯁꯔꯄꯣꯔꯠ ꯇꯧꯕ ꯃꯤꯗꯤ ꯈꯪꯕ꯭ꯔꯥ
ꯑ ꯂꯣꯏꯔꯕ ꯅꯪ ꯉꯥꯡꯕ ꯑꯩ ꯑꯃꯨꯛ ꯉꯥꯡꯔꯒꯦ ꯌꯥꯗ꯭ꯔꯦꯕ ꯑꯩ ꯆꯤꯟꯕꯥꯜꯁꯦ ꯀꯩꯅꯣ ꯆꯤꯛ ꯆꯤꯛ ꯂꯥꯎꯈ꯭ꯔꯦ ꯍꯥꯏꯅꯤꯡꯕꯅ ꯌꯥꯔꯕꯣ
ꯍꯦ ꯉꯥꯏꯈꯣ ꯅꯪ
ꯍꯥꯏꯔꯣ ꯍꯥꯏꯔꯣ ꯑꯩꯕꯨ ꯍꯪꯔꯛꯀꯅꯨ
ꯍꯨꯝ
ꯌꯥꯔꯦꯀꯣ ꯑꯩ ꯍꯥꯏꯔꯒꯦ ꯑꯃꯨꯛ ꯑꯗꯣ ꯁꯅꯥꯗꯦ ꯑꯗꯣ ꯑꯣꯏꯔꯁꯨ ꯔꯨꯜ ꯊꯤꯡ
ꯁꯅꯥꯗꯦꯀꯣ ꯁꯅꯥꯗꯦꯀꯣ ꯑꯃꯒ ꯑꯃꯒꯁꯨ ꯁꯅꯥꯗꯦ
ꯁꯅꯥꯗꯦꯕ
ꯍꯣꯏꯍꯦ ꯑꯗꯨꯏꯅꯤ ꯑꯗꯨ ꯈꯪ ꯐꯨꯠꯕꯣꯜꯒꯤ ꯍꯩꯇꯕ ꯃꯤ ꯑꯗꯨꯒ ꯅꯣꯂꯦꯖ ꯂꯩꯇꯕ ꯃꯤꯅ ꯔꯣꯅꯦꯜꯗꯣꯕꯨꯗꯤ ꯁꯞꯄꯣꯔꯠ ꯇꯧꯕꯅꯤ ꯑꯗꯨ ꯆꯨꯝꯃꯤꯀꯣ ꯑꯩꯖꯨ
ꯅꯠꯇꯦ
ꯆꯨꯝꯃꯦ ꯅꯪꯁꯨ ꯁꯅꯥꯗꯦ ꯑꯗꯨꯒꯤ ꯅꯪꯁꯨ ꯔꯣꯅꯦꯜꯗꯣꯕꯨ ꯁꯞꯄꯣꯔꯠ ꯇꯧꯅꯤ ꯑꯩ ꯈꯪꯉꯤ
ꯅꯠꯇꯦ ꯑꯥꯔꯖꯦꯟꯇꯤꯅꯥꯁꯦ ꯑꯩꯃꯨꯛ ꯍꯥꯏꯔꯒꯦꯀꯣ ꯃꯦꯁꯤꯁꯦ ꯅꯍꯥꯟꯗꯣ ꯁꯥꯟꯅꯕꯥꯀꯥꯟꯗ ꯍꯦꯝꯕꯣꯜꯅꯦꯕꯀꯣ ꯑꯗꯣ ꯍꯦꯝꯕꯣꯜ ꯇꯧꯔꯦ ꯑꯩ ꯉꯥꯏ ꯈꯣꯕ ꯍꯦꯝꯕꯣꯜ ꯇꯧꯔꯦꯕꯀꯣ ꯑꯗꯨꯒ ꯀꯣ ꯍꯦꯝꯕꯣꯜ ꯇꯧꯕ ꯗꯣ ꯍꯦꯝꯕꯣꯜ ꯅꯠꯇꯦ ꯍꯥꯏꯌꯦ ꯑꯥꯔꯖꯦꯟꯇꯤꯅꯥꯗꯣ ꯈꯨꯄꯤꯛꯇꯨꯒꯀꯣ ꯑꯩꯗꯤꯀꯣ ꯀꯛ ꯀꯛ ꯇꯧꯅꯤꯡꯈꯤꯕꯅꯦꯀꯣ
ꯎꯝ ꯍꯦꯟꯕꯣꯜ ꯍꯦꯟꯕꯣꯜ ꯑꯣꯏꯗꯦ ꯑꯗꯨꯗꯣ
ꯊꯦꯜꯕꯣꯟꯅꯦ ꯄꯨꯔꯥ ꯍꯦꯜꯕꯣꯜꯅꯦ ꯑꯗꯨꯒꯀꯣ ꯎꯝ ꯏꯖꯤꯞꯀ ꯁꯅꯥꯕꯗꯣ ꯑꯥꯁ ꯑꯗꯨ ꯅꯨꯃꯤꯠꯇꯅꯦ ꯑꯩꯅ ꯄꯦꯟꯗꯕꯗꯣꯀꯣ ꯃꯥꯗꯣꯀꯣ ꯃꯥꯗꯣ ꯀꯔꯤꯔꯥ ꯃꯤꯒꯤ ꯈꯣꯡꯒꯨꯝꯕꯗꯣ ꯑꯗꯨꯝ ꯃꯦꯠꯂꯒ ꯕꯣꯜꯗꯣ ꯄꯥꯏꯗꯕꯤꯗ ꯃꯥꯁꯦ ꯍꯩꯔꯦ ꯍꯩꯔꯦ ꯃꯤꯅ ꯍꯥꯏꯅꯔꯦꯕꯀꯣ ꯀꯥꯏꯗꯩ ꯍꯩꯕ꯭ꯔꯥ ꯈꯪꯗꯦ ꯕꯣꯜꯗꯣ ꯀꯥꯎꯗꯕꯤꯗ ꯃꯤꯒꯤ ꯈꯣꯡ ꯀꯥꯎꯋꯦ ꯇꯧꯔꯤꯗꯣ ꯀꯔꯤꯔꯥ ꯈꯪꯗꯦꯅꯦ ꯑꯥꯔꯖꯦꯟꯇꯤꯅꯥꯁꯦ
ꯅꯪ
ꯃꯦꯁꯤꯅꯤꯅꯦ ꯃꯦꯟꯗꯤ
ꯕꯣꯜꯕꯨ ꯌꯦꯡꯗ꯭ꯔꯒ ꯃꯦꯁꯤꯒꯤ ꯈꯨꯠ ꯃꯦꯁꯤꯒꯤ ꯈꯣꯡ ꯈꯇ ꯌꯦꯡꯕ꯭ꯔꯅꯦ
ꯑꯧ ꯑꯩꯗꯤꯀꯣ ꯃꯦꯁꯤꯅ ꯆꯦꯟꯕ ꯇꯥꯎꯗꯣ ꯌꯦꯡꯉꯤꯅꯦ ꯀꯥꯏꯗ ꯁꯣꯏꯔꯛꯀꯗ꯭ꯔꯥ ꯍꯥꯏꯅ
ꯍꯦꯍꯦ
ꯑꯗꯨꯗꯤ ꯅꯪꯅ ꯃꯦꯁꯤꯕꯨ ꯄꯥꯝꯗꯕꯒꯤ ꯋꯥꯅꯤ ꯅꯠꯇ꯭ꯔꯗꯤ ꯃꯦꯁꯤꯗꯤ ꯌꯥꯝ ꯍꯩꯕꯅꯤ
ꯄꯥꯝꯗꯦ ꯑꯩꯗꯤ ꯁꯨꯛꯄꯥꯝ ꯍꯦꯛ ꯄꯥꯝꯗꯦ
ꯎꯝ ꯅꯪ ꯄꯥꯝꯂꯔꯣꯏ ꯄꯥꯝꯂꯔꯣꯏꯕ ꯐꯨꯠꯕꯣꯜꯒꯤ ꯅꯣꯂꯦꯖꯀꯨꯝꯕ ꯍꯥꯏꯗꯋ ꯃꯤꯗꯤ ꯄꯥꯝꯔꯣꯏ ꯃꯤꯁꯤꯕꯨꯗꯤ
ꯑꯁ ꯅꯁꯦ ꯂꯣꯏꯅ ꯁꯣꯏꯔꯦꯗ ꯑꯃꯨꯛꯀ ꯍꯥꯏꯒꯦꯗ ꯔꯣꯅꯤꯌꯥꯗꯣꯁ ꯁꯦ ꯌꯥꯝ ꯐꯥꯕꯅꯤꯀꯣ ꯑꯩ ꯍꯥꯏꯕꯤꯒꯦ ꯐꯥꯕꯁꯦ ꯃꯥꯗꯤꯀꯣ ꯎꯝ ꯃꯥꯒꯤ ꯕꯦꯛꯒ꯭ꯔꯥꯎꯟꯗꯣ ꯃꯥꯗꯣ ꯑꯉꯥꯡ ꯑꯣꯏꯔꯤꯉꯩꯗ ꯀꯣ ꯃꯥꯁꯦ ꯌꯥꯝ ꯄꯥꯝꯕꯀꯣ
ꯑꯁ ꯑꯗꯨ ꯃꯁꯤꯗꯤ ꯄꯥꯝꯗꯕ꯭ꯔꯥ
ꯉꯥꯈꯣꯕ ꯋꯥꯔꯤ ꯗꯨꯝ ꯂꯤꯒꯦ ꯑꯗꯨꯝ ꯇꯥꯋꯣꯕ ꯅꯪ ꯅꯤꯡꯂꯛꯀꯅꯤ ꯑꯃꯨꯛ
ꯑꯦ ꯍꯥꯏꯔꯣ ꯍꯥꯏꯔꯣ
ꯃꯨꯀꯣ ꯀꯞꯅꯤꯡꯉꯁꯨ ꯍꯦꯡꯀꯔꯁꯦ ꯑꯃ ꯄꯥꯏꯔꯣ ꯍꯥꯟꯅ ꯍꯥꯟꯅ ꯄꯥꯏꯈ꯭ꯔꯣ ꯈꯔꯦꯟ ꯀꯥꯞꯅꯤꯡꯉ ꯑꯗꯣ ꯇꯕ꯭ꯔꯣ
ꯍꯣꯏ ꯇꯥꯌꯦ
ꯈꯨꯝꯗꯤ ꯈꯨꯃꯨꯍꯦ ꯀꯥꯞꯈꯤꯅꯨꯍꯦ ꯌꯥꯝ ꯉꯜꯂꯤꯍꯦ ꯀꯔꯤꯔꯥ ꯀꯞꯄ ꯍꯧꯕ ꯃꯥꯜꯂꯦ ꯁꯤ ꯅꯨꯄꯥꯁꯤꯗꯤ ꯂꯣꯏꯔꯦꯗ
ꯌꯥ
ꯑꯗꯣꯝ ꯔꯨꯅꯥꯜꯗꯣꯁꯤ ꯁꯦ ꯃꯥꯁꯦ ꯑꯉꯥꯡ ꯑꯣꯏꯔꯤꯉꯩꯗ ꯌꯥꯝꯅ ꯌꯥꯝ ꯂꯥꯏꯔꯅ ꯍꯧꯎꯒꯠꯂꯤꯕ ꯀꯣ ꯃꯥꯁꯦ ꯐꯨꯠꯕꯣꯜꯁꯦ ꯌꯥꯝ ꯄꯥꯝꯕ ꯃꯣꯏ ꯏꯃꯨꯡꯁꯤꯡꯅꯗꯤ ꯁꯞꯄꯣꯔꯠ ꯇꯧꯕꯤꯕ ꯉꯝꯗꯕ ꯑꯗꯨ ꯑꯣꯏꯔꯁꯨ ꯃꯥꯁꯦ ꯎꯝ ꯀꯩ ꯍꯥꯏꯁꯤꯔ ꯃꯥꯅ ꯁꯅꯥꯅꯤꯡꯕꯗꯣꯀꯣ ꯒꯤꯐ ꯑꯞ ꯇꯧꯗꯕꯗꯣ ꯑꯗꯨꯝ ꯇꯧꯋꯦꯕꯀꯣ ꯑꯗꯨꯒ ꯑꯁ ꯌꯥꯝ ꯅꯨꯡꯁꯤ ꯈꯔꯖꯥꯠꯅꯦ ꯑꯗꯨꯒ ꯃꯥꯁꯦ ꯍꯧꯖꯤꯛꯇꯤ ꯁꯛꯁꯦꯁ ꯑꯣꯏꯈ꯭ꯔꯦꯀꯣ ꯁꯛꯁꯦꯁꯐꯨꯜꯅꯦ ꯍꯥꯏꯕꯁꯨ ꯌꯥꯔꯦꯕꯀꯣ ꯃꯇꯤꯛ ꯆꯥꯕ ꯅꯨꯄꯥ ꯑꯣꯏꯈ꯭ꯔꯦꯕ ꯍꯧꯖꯤꯛꯇꯤ ꯀꯩ ꯍꯥꯏꯁꯤꯔꯥ ꯃꯥꯅ ꯐꯨꯠꯕꯣꯜꯗ ꯇ ꯑ ꯐꯤꯐꯥ ꯋ ꯀꯞꯇꯣ ꯃꯥꯅ ꯉꯝꯗ꯭ꯔꯁꯨ ꯑꯗꯨꯗ ꯉꯝꯗ꯭ꯔꯁꯨ ꯃꯤ ꯂꯣꯏꯅ ꯃꯥꯒꯤ ꯈꯪꯉꯦꯕꯀꯣ ꯋꯥꯔꯜꯁꯤꯡꯁꯦ ꯑ ꯍꯟꯗ꯭ꯔꯦꯠ ꯄꯥꯔꯁꯦꯟꯗꯒꯤꯀꯣ ꯅꯥꯏꯟꯇꯤ ꯄꯥꯔꯁꯦꯟꯗꯤ ꯈꯪꯕꯤꯌꯦꯕ ꯈꯪꯕ꯭ꯔꯥ
ꯈꯪꯉꯦ ꯑꯗꯨ ꯃꯦꯁꯤꯕꯨꯗꯤ ꯈꯪꯗꯕ꯭ꯔꯥ ꯑꯩꯗꯤ
ꯑꯩꯀꯣ ꯑꯗꯨꯒ ꯁꯤ ꯅꯨꯄꯥꯁꯦ ꯌꯥꯝ ꯉꯝꯗ꯭ꯔꯁꯨ ꯃꯤꯁꯤꯡꯅ ꯃꯤ ꯁꯤꯅꯕ ꯄꯥꯝꯕ ꯌꯥꯝꯃꯟꯕꯒꯤꯀꯣ ꯐꯤ ꯐꯥ ꯋꯜ ꯀꯞꯀꯤ ꯄ꯭ꯔꯦꯁꯤꯗꯦꯟ ꯐꯥꯎ ꯇꯜꯂꯛꯄ ꯈꯪꯕ꯭ꯔꯥ ꯖꯂꯤꯌꯣꯁ ꯇꯧꯕꯗꯣ ꯖꯦꯂꯤꯌꯣꯁ ꯌꯥꯝ ꯀꯥꯕꯅꯦ ꯈꯪꯕ꯭ꯔꯥ ꯎꯝ ꯔꯣꯅꯦꯜꯗꯣ ꯅꯕꯣꯜ ꯆꯪꯈ꯭ꯔꯗꯤ ꯀꯦꯖꯤ ꯆꯦꯟꯕꯗꯣ ꯑꯗꯨꯝ ꯆꯪꯈ꯭ꯔꯗꯤꯀꯣ ꯍꯔꯥꯎꯗꯦ ꯈꯪꯕ꯭ꯔꯥ ꯑꯗꯨꯒ ꯀꯣ ꯑꯔꯖꯦꯟꯇꯤꯅꯥꯅ ꯑꯥꯔꯖꯦꯟꯇꯤꯅꯥꯅ ꯑꯃꯨꯛ ꯁꯟꯅꯔꯦꯕꯀꯣ ꯑꯥꯔꯖꯦꯟꯇꯤꯅꯥ ꯃꯦꯁꯤꯒꯨꯝꯕꯅ ꯆꯟꯕꯤꯈ꯭ꯔꯗꯤꯕꯀꯣ ꯍꯥꯒꯦ ꯈꯝꯕ꯭ꯔꯥ ꯎꯝ ꯐꯤꯐꯥ ꯋꯥꯀꯛꯀꯤ ꯀꯩꯅꯣ ꯄ꯭ꯔꯁꯤꯗꯦꯟꯗꯣ ꯍꯔꯥꯎꯕꯗꯣ ꯂꯣꯏꯔꯦ ꯑꯩꯁꯦ ꯃꯤꯠ ꯅꯥꯕꯗꯨ ꯀꯣ ꯆꯪꯉꯒ ꯀꯣ ꯑꯁ ꯀꯩꯅꯣ ꯇꯧꯅꯤꯡꯈ꯭ꯔꯕꯅꯦ ꯃꯥꯕꯨ
ꯌꯥꯔꯦ ꯅꯪꯒꯤ ꯋꯥꯔꯤꯗꯣ
ꯌꯥꯗ꯭ꯔꯦ ꯁꯤꯗꯤ ꯍꯣꯏ ꯑꯗꯣ ꯅꯪꯁꯦ ꯐꯨꯠꯕꯣ ꯍꯣꯏ ꯍꯥꯏꯔꯣꯅꯦ
ꯅꯪ ꯅꯪ ꯅꯪ ꯔꯣꯅꯦꯗꯣꯒꯤ ꯋꯥꯔꯤ ꯁꯥꯕꯁꯦ ꯃꯤꯁꯤꯒꯤ ꯋꯥꯔꯤꯅꯦꯕ
ꯍꯣꯏ ꯑꯩ ꯃꯥꯕꯨ ꯌꯥꯝ ꯄꯥꯝ ꯍꯣꯏ ꯍꯥ
ꯃꯦꯁꯤ ꯃꯤꯁ ꯅꯪ ꯔꯣꯅꯦꯗꯣ ꯑꯉꯥꯡ ꯑꯣꯏ ꯃꯇꯝꯗ ꯃꯥꯒꯤ ꯐꯦꯃꯤꯂꯤꯁꯤꯡꯅ ꯃꯥꯕꯨ ꯐꯨꯠꯕꯣꯜ ꯆꯅꯍꯟꯅꯤꯡꯗꯕꯅ ꯑꯗꯨꯃꯥꯏꯅ ꯍꯥꯏꯀꯣ
ꯑꯣ ꯍꯥꯏꯔꯣ ꯍꯥꯏꯔꯣ
ꯑꯗꯨ ꯃꯦꯁꯤꯅꯦꯕ ꯑꯗꯨꯏꯗꯣ ꯍꯉꯥꯡ ꯃꯦꯁꯤ ꯔꯣꯅꯦꯗꯣꯒꯗꯤ ꯑ ꯑꯗꯨꯃꯥꯏꯅ ꯇꯧꯗꯦ ꯅꯦꯇꯣ ꯔꯣꯅꯦꯗꯣꯒꯤ
ꯏꯃꯥꯏꯕꯤꯅ ꯑꯗꯨꯝ ꯅꯤꯕꯤ ꯑꯦ ꯏꯃꯥꯟꯅꯕꯤꯅ ꯑꯗꯨꯝ ꯍꯥꯏ ꯑꯗꯨꯒꯤ ꯑꯗꯨꯒꯤ ꯑꯗꯨꯗꯒꯤ ꯑꯩ ꯅꯨꯡꯁꯤꯈ꯭ꯔꯕꯅꯦ ꯃꯥꯕꯨ
ꯅꯪ ꯅꯪꯒꯤ ꯅꯪꯕꯨ ꯍꯥꯏ